ꯍꯜꯂꯣ ꯇꯞꯄꯦꯅꯦ
ꯆꯞꯄꯦ ꯅꯦꯠꯋꯥꯛꯅꯔꯥ ꯈꯪꯗꯦ ꯀꯗꯣꯏꯅꯣ
ꯅꯠꯇꯦ ꯑꯩ ꯍꯥꯏꯕꯗꯤ ꯐꯣꯟ ꯄꯥꯏꯈꯠꯄ ꯇꯞꯄꯦꯕ
ꯑꯣ ꯇꯞ꯭ꯔꯥ ꯑꯩꯌꯦ ꯀꯩꯅꯣ ꯆ ꯁꯨꯝ ꯆꯪꯉꯨꯒꯤꯅꯦ
ꯑꯥ ꯀꯦꯗꯧꯔꯤꯅ
ꯐꯤꯁꯨ ꯇꯧꯗ ꯐꯤ ꯁꯨꯔꯒ ꯂꯩꯑꯦ ꯕꯤꯖꯤ ꯑꯣꯏꯗꯦ ꯐꯤꯗꯤ ꯁꯨꯔꯒ ꯂꯩꯑꯦ ꯋꯥꯁꯔꯗ
ꯇꯧꯈꯒꯗ꯭ꯔꯥ ꯄꯈꯗ ꯈꯜꯂꯒ ꯑꯃꯨꯛ ꯍꯧꯔꯦ
ꯍꯦ
ꯁꯥꯎꯕꯤꯅ ꯁꯥꯎꯕꯤꯅ
ꯁꯥꯗꯦꯒ ꯀꯩꯁꯥꯡ ꯊꯣꯡꯉꯒꯦ ꯅꯣꯏꯕꯣ
ꯑꯁ ꯊꯣꯡꯗ꯭ꯔꯤꯗ
ꯎꯝ
ꯐꯣꯡꯗ꯭ꯔꯦ ꯐꯣꯡꯗ꯭ꯔꯦ ꯩꯅ ꯌ ꯇꯔꯂꯗ ꯁꯟꯇ ꯂꯥꯛꯑꯦ
ꯑꯩ
ꯑꯩꯍ ꯅꯣꯏꯒꯤ ꯆꯥꯛ ꯊꯣꯡꯉꯕꯣ
ꯁ ꯇꯥꯛ ꯊꯣꯡꯉ ꯂꯩ ꯍꯛꯁꯥꯡ ꯊꯣꯡꯗ꯭ꯔꯤꯌꯦꯩ
ꯀꯩ ꯌꯦꯟꯁꯥꯡ ꯊꯣꯡꯗꯣꯏꯅꯣ
ꯌꯦ ꯇ ꯑꯔꯦ ꯀꯩ ꯆꯥꯡꯁꯗꯣꯏꯅ ꯑ ꯍꯥꯎ ꯆ ꯂꯥꯏꯆꯦ
ꯅꯪꯁꯦ ꯅꯣꯡ ꯆꯨꯕ꯭ꯔꯣ
ꯅꯣꯡ ꯆꯨꯗꯦ
ꯑ ꯃꯝꯗꯤꯃꯝꯕ꯭ꯔꯣ ꯑꯗ
ꯃꯝꯁꯨꯨ ꯃꯝꯗꯦ ꯁꯇ ꯅꯣꯏ ꯅꯣꯏꯗꯗꯤ ꯆꯨꯕ꯭ꯔꯥ
ꯇꯗꯥ ꯍꯥꯏꯔꯒꯩꯅꯗ
ꯎꯝ
ꯁꯨꯔꯗꯤ ꯊꯥꯅꯤꯅ ꯂꯩꯌꯣꯅꯦꯕ
ꯍꯌꯦ ꯈꯪꯗ꯭ꯔꯦ ꯅꯕꯥꯅꯤ ꯀꯩ ꯏꯟꯁꯥꯡ ꯆꯥꯗꯣꯏꯅꯣ
ꯑꯣꯛꯁꯥ ꯆꯥꯁꯤꯔꯥ ꯈꯜꯂꯤꯉ
ꯑꯁ ꯍꯥꯎꯋꯏꯅꯦ ꯑꯩꯕꯨꯁꯨ ꯏꯟꯚꯥꯏꯠ ꯇꯧ ꯇꯧꯑꯣꯅ
ꯇꯧꯒꯦ ꯏ ꯅꯪ ꯂꯥꯛꯗ꯭ꯔꯣ ꯑꯗꯨꯕꯨꯣ
ꯂꯥꯛꯀꯦ
ꯂꯠꯇꯋꯥꯃ ꯑꯗꯕ